ꯍꯥꯏꯅ
ꯉꯥꯏꯈꯣ ꯍꯜꯂꯣ ꯃꯛ ꯥꯏꯔꯣ ꯍꯜꯂꯣ ꯇꯥꯏ
ꯃꯤ ꯑꯃꯒꯤ ꯃꯤ ꯑꯃꯒꯤ ꯃꯤ ꯑꯃꯒꯤ ꯍꯣꯁꯄꯥꯣꯠ ꯄꯥꯏꯕꯅꯦ ꯍꯧꯖꯤꯗꯤ
ꯑꯣ ꯇꯦꯟ ꯃꯤꯅꯤꯠꯁ ꯈꯛꯇꯗꯤ ꯑꯗꯨꯝ ꯌꯥꯏ ꯅꯍ ꯍꯣꯔ ꯅꯪ ꯍꯣꯔꯦꯟ ꯑꯃꯨꯛ ꯐ꯭ꯔꯤ ꯂꯩꯔꯗ ꯑꯃꯨꯛ ꯑꯩꯉꯣꯟꯗ ꯀꯣꯜ ꯇꯧꯔꯛꯄ ꯌꯥꯏ ꯕ꯭ꯔꯦꯛ ꯊꯣꯛꯈ꯭ꯔꯕ꯭ꯔꯣ ꯇꯨꯝꯌꯦ ꯇꯨꯝꯔꯒ
ꯍꯥꯏꯣ ꯎ ꯋꯥꯔ ꯍꯧꯖꯤꯛ ꯆꯥꯛ ꯊꯥꯔꯒꯂ
ꯑꯁ ꯅꯨꯡꯉꯥꯏꯅ
ꯇꯔꯅꯦꯅ ꯌꯦꯤꯔꯨꯝꯝ ꯇꯔꯥꯃꯔꯤ ꯑꯃꯗꯤ ꯆꯥ ꯑꯗꯨ ꯑꯃꯨꯛꯩꯅ
ꯌꯥꯝꯗ꯭ꯔꯣ
ꯀꯗꯤ ꯌꯥ ꯃ ꯍꯔ
ꯉꯔꯥꯡꯗꯤ ꯑꯩꯈꯣꯏ ꯑꯁ ꯉꯔꯥꯡ ꯀꯣꯜ ꯇꯧꯔꯛꯀꯦ ꯇꯧꯕꯗꯣ ꯏꯔꯥꯡ ꯇꯧꯕꯗꯣ ꯌꯦꯡꯕ ꯆꯠꯄ ꯑꯗꯨꯒꯤ ꯑꯁ
ꯑꯗꯨꯝ ꯃꯥꯏꯔꯤ ꯂꯩꯥꯏꯅꯤꯕ ꯑꯁꯨ ꯃꯗꯣꯅ
ꯆꯠꯂꯒ ꯍꯥꯥ ꯍꯥ ꯉꯔꯥꯡꯗꯤ ꯁꯣꯛꯄ ꯂꯩꯇꯕ ꯃꯥꯜꯂꯦ
ꯃꯤ ꯃꯔꯤ ꯐꯥꯔꯦ ꯍꯥꯏꯅ ꯉꯔꯥꯡ ꯉꯥꯛꯁ ꯍꯥꯝꯖꯒ꯭ꯔ
ꯑꯃꯃꯨꯛ ꯔꯔꯤꯂꯤꯁ ꯊ
ꯐꯤꯁ ꯍꯗꯔ ꯆꯦ ꯈꯪꯅꯕ ꯅꯨꯄꯥ ꯑꯃ ꯌꯥꯎꯔꯒ
ꯑꯗꯨꯗꯁꯨ ꯑꯩ ꯈꯪꯅꯕ ꯃꯤ ꯈꯔ ꯂꯩ ꯐꯥꯕꯗꯨꯗ ꯇꯤꯄꯤꯗꯤ ꯅꯤꯡꯅ ꯇꯤꯄꯤꯗꯤ ꯅꯤꯡꯅ ꯑꯃꯨꯛ ꯂꯧꯊꯣꯛꯈ꯭ꯔꯦ
ꯄꯅ ꯄꯥꯗꯣ
ꯑꯣ ꯅꯧꯅꯤꯡꯕꯅ ꯉꯔꯥꯡꯕꯨꯗꯤ ꯑꯁ ꯑꯩꯗꯤ ꯄꯥꯛ ꯃꯅꯥꯛꯇ ꯆꯠꯇꯦꯕ ꯍꯣꯟꯗꯤ ꯑꯁ ꯍꯣꯟꯅꯦ ꯃꯤ ꯃꯔꯤ ꯑꯍꯨꯝ ꯃꯅꯥꯛꯇ ꯆꯠꯂꯒ ꯃ
ꯍ ꯏ ꯂꯥꯎꯇ ꯍꯥꯏꯗꯣ ꯎ
ꯑꯩꯈꯣꯏꯁꯤꯡꯗꯁꯨ ꯄꯨꯊꯣꯛꯈ꯭ꯔꯦꯅ
ꯑꯅꯤ
ꯍꯥꯥ
ꯍ ꯍꯥꯏꯦꯕꯅꯣ
ꯀꯨꯀꯤꯁꯤꯡꯗꯨꯁꯨ ꯄꯨꯊꯣꯛꯈ꯭ꯔꯦꯕ ꯑꯆꯨꯔꯥꯆꯝꯄꯣꯗ
ꯍ
ꯏꯝꯐꯥꯜꯗ ꯂꯩꯇ꯭ꯔꯦ ꯁꯟꯗꯦ ꯏꯝꯐꯥꯜ ꯂꯩꯒꯦꯔꯥ ꯅꯥ ꯍꯥꯏꯕꯤꯕꯁ ꯨꯠꯇ
ꯍꯣꯏ ꯁꯤ ꯁꯟꯗꯩ ꯄꯥꯎ ꯑꯣꯏꯔꯝꯃꯤ
ꯆꯟꯦ ꯀꯗꯧꯉꯦ ꯂꯥꯛ ꯀꯦꯔꯥ
ꯎꯝ ꯌꯦ ꯔꯗ ꯋꯥꯠ ꯁꯥꯎꯗꯗꯤ ꯄꯨ꯭ꯔ ꯀ
ꯎꯝ ꯂꯀꯤ ꯑꯐꯛꯁꯤꯕꯤꯕ꯭ꯔꯥ ꯑꯩꯈꯣꯏ ꯀꯣꯂꯦ
ꯑꯗꯨ ꯑꯗꯨ ꯈꯪꯍꯧꯗ꯭ꯔ ꯑꯦꯛꯖꯥꯝ ꯂꯣꯏꯔ ꯍꯦꯛ ꯆꯥꯠꯄꯅꯦꯏꯗ
ꯅꯣꯇꯤꯁ ꯊꯣꯛ ꯑꯩꯅ ꯁꯝꯃꯔ ꯚꯦꯀꯦꯁꯟꯒꯤ
ꯈꯪꯍꯥꯎꯗ ꯑꯁꯨ ꯂꯥꯏꯗꯒꯤ ꯍꯥꯎꯅꯤ ꯍꯥꯏꯕ ꯃꯥꯜꯂ ꯑꯗꯨꯒꯗꯤ
ꯑ ꯀ ꯁꯣꯏ ꯊꯈꯕ ꯔꯦꯟ ꯈꯟꯗꯦ ꯔꯦꯟꯟ ꯊꯣꯛꯈ꯭ꯔꯕ꯭ꯔꯣ ꯃꯂꯣꯗ
ꯅꯈꯣꯟ ꯇꯥꯗꯦ
ꯊ
ꯔꯤꯡꯐꯨꯟ
ꯎꯝ ꯎꯁꯣꯏꯗ
ꯌꯦꯦꯝ ꯃꯥꯟ ꯇꯥꯗꯦ ꯅꯪ ꯉꯥꯡꯕꯗ
ꯎꯁꯣꯏꯗꯣ ꯊꯣꯛꯈ꯭ꯔꯕ꯭ꯔꯥ ꯍꯥꯏꯕꯅꯦ ꯇꯃꯥꯏꯂꯣꯗ
ꯔꯁꯋꯥꯏ
ꯎꯁꯣꯏ ꯊꯨꯟꯗꯣ ꯌꯣꯟꯕ ꯍꯧꯈ꯭ꯔꯕ꯭ꯔꯥ ꯍꯥꯏꯕꯅꯦꯌꯦ
ꯈꯪꯗꯦ ꯑꯗꯨꯒꯨꯝꯕꯗꯤ ꯑꯩꯁꯨ ꯆꯥꯁꯨ ꯆꯥꯗꯕꯒꯤ ꯑꯗꯨꯝ ꯈꯪꯍꯧꯗꯦꯗ ꯑꯗꯨꯒꯨꯝꯕꯗꯤ
ꯑꯁꯤꯅ ꯑꯁ ꯕꯤꯕꯦꯁꯤ ꯂꯩꯕꯅꯤꯅ ꯁꯥ ꯉꯥꯛꯇ ꯆꯥꯔꯦꯕꯀꯣ ꯕꯤꯕꯦꯁ ꯂꯩꯕꯅꯤꯅ ꯑꯍꯥꯎꯕ ꯉꯥꯛꯇ ꯆꯥꯕ ꯑꯣꯏꯔꯝꯅꯦ
ꯍꯣꯏ ꯍꯥꯎꯕ ꯈꯛꯇꯅꯦ ꯑꯁ ꯐꯤ ꯐꯥꯕꯗ ꯌꯥꯝ ꯋꯥꯕꯅꯤꯀꯣ
ꯑꯗꯨꯅꯦ ꯅꯪꯗꯣ ꯐꯖ ꯐꯖꯅ ꯗ ꯇꯤꯡ ꯇꯧꯔꯒ ꯆꯥꯎ ꯍꯩꯁꯨ ꯆꯥꯎꯒ
ꯍꯣꯏ ꯆꯥꯛꯗꯤ ꯌꯥꯝ ꯆꯥꯗꯦ ꯏꯟꯁꯥꯡ ꯈꯥꯛꯛꯇ ꯆꯥꯗ
ꯑꯥꯎ ꯎꯝ ꯈꯗ ꯑꯩꯈꯣꯏꯁꯨ ꯍꯌꯦꯡ ꯂꯣꯛꯇꯥꯛꯇ ꯀꯣꯏꯕ ꯆꯠꯀꯅꯤ
ꯀꯣ ꯅꯨꯡꯉꯥꯏꯀꯣ
ꯎ ꯑ ꯂꯣꯛꯇꯥꯛꯇꯥꯛ ꯆꯥꯛ ꯌꯦꯟꯁꯥꯡ ꯊꯣꯡꯔꯒ ꯂꯣꯛꯇꯥꯛꯇ ꯄꯨꯔꯒ ꯆꯥꯕꯁꯦ ꯀꯌꯥ ꯆꯥꯛ ꯏꯟꯁꯥꯡ ꯊꯣꯡꯅꯔꯒ ꯂꯣ ꯂꯣꯛꯇꯥꯛꯇ ꯆꯥ ꯄꯨꯔꯒ ꯆꯥꯕ ꯆꯠꯀꯦꯕ
ꯀꯅꯥꯒꯨꯨꯝꯔꯣ
ꯑꯩꯅꯦ ꯈꯣꯟꯅꯦ ꯑꯂꯨꯅꯦ ꯗꯗꯥꯩꯅꯥꯅꯦ
ꯒꯥꯔꯤ ꯂꯩꯕ꯭ꯔ
ꯎꯝ
ꯑꯣꯛꯇꯣ
ꯎꯝ ꯇꯥ
ꯀ
ꯎꯝ
ꯏꯗꯤ ꯐꯥꯎꯈ꯭ꯔꯤꯀ
ꯃꯤꯅ ꯀꯧꯔꯛꯄꯒꯤꯅꯤꯗ
ꯃꯦꯗꯤꯌꯥ ꯃꯥꯏꯐꯩꯕꯀꯣ
ꯀꯥꯔ ꯂꯩꯕ ꯅꯨꯄꯥꯅ ꯅꯣꯏ ꯀꯣꯏꯅꯤꯡ ꯀꯣꯏꯅꯤꯡ ꯀꯅꯤꯡ ꯀꯣꯏꯅꯤꯡꯕ ꯆꯠ ꯀꯣꯏꯕ ꯆꯠꯄ ꯀꯣꯏꯕ ꯆꯠ ꯅꯤꯡꯕ꯭ꯔꯗꯤ ꯍꯥꯏꯌꯨ ꯍꯥꯏꯌꯦ ꯃꯉꯣꯟꯗ ꯑꯗꯨꯒ ꯍꯌꯦꯡ ꯆꯠꯂꯁꯤ ꯍꯥꯏꯕ ꯑꯗꯨꯒꯤ ꯁꯟꯁ ꯁꯥ ꯃꯅꯨꯡ ꯁꯥꯒ ꯃꯄꯥꯟ ꯁꯥꯒꯗꯣ ꯐꯖꯅ ꯊꯣꯡꯒ ꯄꯨꯔꯒ ꯆꯥꯕ ꯆꯠꯀꯦ ꯂꯣꯇꯥꯁ ꯃꯅꯥꯗ
ꯑꯁ
ꯅꯪꯁꯨ ꯂꯩꯔꯗꯤ ꯐꯥꯒꯗꯧꯕꯕ ꯑꯣ ꯂꯇꯥꯥꯁ ꯃꯅꯥꯗꯥ ꯂꯣꯇꯁ ꯂꯤꯞꯇ ꯆꯥꯕ ꯆꯠꯀꯦꯕ ꯑꯕꯨꯔꯗ
ꯀꯗꯥꯗꯅꯣ
ꯂꯣꯛꯇꯥꯛꯇ
ꯃꯤ ꯃꯆꯥꯗꯤ ꯅꯨꯡꯉꯥꯏꯈ꯭ꯔꯦꯀꯣ ꯑꯩ ꯃꯈꯣꯟ ꯑꯩꯒꯤ ꯕꯦꯛꯒ꯭ꯔꯥꯎꯟ ꯃꯈꯣꯟ ꯌꯥꯝ ꯇꯥꯕ꯭ꯔꯥ
ꯀꯩꯁꯨ ꯀꯥꯏꯗꯦꯗ ꯇꯥꯕꯨꯗꯤ ꯇꯥꯏꯌꯦ ꯅꯣꯏ ꯕꯥꯅꯤ ꯉꯥꯡꯕꯗꯣ ꯇꯥꯔꯒ ꯂꯣꯏꯔꯦꯕ
ꯌꯥꯝ ꯂꯥꯛꯨꯕꯗꯤ ꯅꯠꯇꯦꯀꯣ
ꯎꯝ ꯍꯣꯏ ꯑꯗꯨꯝ ꯌꯥꯏꯏꯦ ꯃꯥꯅꯥꯕꯗꯤꯌꯥ ꯕꯤꯕꯦꯁ ꯅꯇꯕꯅꯤꯅ ꯄꯥꯏ ꯂꯩꯇꯦꯅ
ꯑꯣꯣꯏ ꯅꯠꯇꯦ ꯑꯩꯈꯣꯏꯒꯤꯗꯣ ꯁꯤ ꯂꯥꯡꯉꯗꯤ ꯑꯗꯨꯝ ꯌꯥꯗꯦ ꯍꯥꯏꯕ ꯈꯣꯠꯄ ꯑꯗꯨꯝ ꯂꯩꯕ ꯃꯥꯜꯂꯦꯕ ꯍꯥꯞ ꯍꯥꯏꯐꯦꯠ ꯑꯝꯇ ꯉꯥꯏꯍꯣ ꯑꯩꯒꯤ ꯐꯣꯟ ꯁꯥꯏꯂꯥꯏꯦꯟ ꯊꯝꯒꯦ ꯀꯣ
ꯎꯝ ꯎꯝ ꯊꯃ
ꯑꯗꯨꯠꯇ ꯄꯣ
ꯎꯝ ꯑ ꯁꯝꯂꯕ꯭ꯔꯣ
ꯎꯝ ꯇꯕ꯭ꯔꯥ
ꯎꯝ
ꯍꯜꯂꯣ ꯀꯔꯤꯁꯥꯡ ꯆꯥꯎꯥꯔꯕ꯭ꯔꯣ ꯆꯥꯛꯇꯤ ꯆꯥꯈ꯭ꯔꯕꯣ ꯍꯣꯏ ꯃꯤ ꯃꯥꯒꯤ ꯋꯥꯏ ꯐꯥꯏ ꯄꯥꯏꯔ ꯀ ꯂꯩ ꫪ‌ꯣꯅꯦ
ꯑꯪ ꯅꯣꯏꯒꯤ ꯆꯥꯔꯁ ꯈꯔ ꯃꯈꯥ ꯀꯨꯝꯕꯒꯤꯀꯣ ꯅꯦꯠꯋꯥꯛꯇꯣ ꯅꯨꯡꯉꯥꯏ
ꯅ‌ꯦꯋꯥꯛ ꯅꯨꯡ ꯏꯇ ꯑꯗꯨ ꯖꯤꯑꯣꯗꯤ ꯅꯨꯡꯉꯥꯏꯇꯕ ꯃꯐꯝ ꯃꯐꯝꯗꯤ ꯅꯨꯡꯉꯥꯏꯌꯦ ꯑꯩꯗꯤ ꯖꯤꯣꯟꯅꯦ
ꯄꯇꯔꯁꯨ ꯄꯥꯏꯌꯣꯅ
ꯐꯥꯥꯏꯦ ꯔꯔꯤꯁꯥꯖ ꯍꯂꯩꯏꯦ ꯅꯪꯅꯄꯩꯁꯥ ꯂꯩꯔꯗꯤ ꯀ ꯄꯤꯔꯣ
ꯎꯝ ꯂꯩꯗꯕꯒꯤꯅꯦꯉꯣꯟꯗ ꯀꯥꯎ ꯇꯔꯛꯏꯁꯦ
ꯀꯌꯥꯃꯨꯛꯗꯤ ꯅꯪ ꯂꯥꯛꯈ꯭ꯔꯕ ꯐꯪꯈ꯭ꯔꯕ
ꯊ꯭ꯔꯤ ꯍꯟꯗ꯭ꯔꯦꯠ ꯐꯣꯔꯇꯤꯟ ꯑꯣꯏꯔꯝꯅꯤ ꯇꯣꯇꯦꯜ
ꯁꯤ ꯌꯥꯝꯈ‌ꯦ꯭ꯔ ꯅ
ꯌꯥꯝꯗ‌ꯦꯅꯪꯗꯤ
ꯗꯤ ꯌꯥꯝꯗꯦ ꯍꯥꯏꯗꯤ ꯇꯨ ꯍꯟꯗ꯭ꯔꯦꯠ ꯁ꯭ꯋꯥꯏꯗ ꯈꯛꯇꯪ
ꯑꯝ ꯅꯪꯕꯤ ꯕꯦꯁ ꯂꯥꯏꯐꯒꯦ ꯑꯃꯨꯛ ꯀꯣꯜ ꯇꯥꯎ ꯇꯕꯒꯤꯅꯤ
ꯍꯣꯏ ꯑꯦꯇ꯭ꯔꯦꯁꯁꯨ ꯌꯥꯝ ꯂꯩꯗꯕꯀꯣ
ꯅꯪ ꯅꯣꯏꯗꯤ ꯄ ꯁꯥꯥ ꯄꯥꯏꯝꯅꯤ ꯅ ꯀꯣꯏꯗꯤ ꯆꯥ ꯄꯥꯏꯂꯕꯅꯤꯅ ꯄꯥꯏꯂꯠꯇꯦ ꯑꯦ
ꯑꯗꯨꯗꯤ ꯅꯠꯇꯦꯗ
ꯅꯪ ꯂꯥꯛꯄ ꯃꯇꯝꯗ ꯑꯣꯛꯁꯥꯞ ꯐꯖꯅ ꯊꯣꯡꯉꯒ ꯆꯥꯃꯤꯟꯅꯁꯦ
ꯅꯪ ꯂꯥꯎꯕꯤꯒꯦ ꯍꯥꯏꯕ꯭ꯔꯥ
ꯄꯩꯁꯥ ꯈꯥꯏ ꯈꯥꯏꯔꯒꯅꯤꯅ ꯑꯣꯛꯁꯥ ꯌꯥꯝ ꯇꯥꯡꯉꯦ ꯀꯔꯤꯔꯥ
ꯑꯁ ꯈꯥꯏꯗ꯭ꯔꯁꯨ ꯅꯪꯅ ꯄꯤꯕ ꯌꯥꯕ ꯅꯠꯇ꯭ꯔꯣ
ꯅꯪ ꯅꯪ ꯌꯨꯝ ꯆꯠꯄ ꯕꯦꯁ ꯂꯩꯕ ꯄꯩꯁꯥ ꯂꯩꯔꯝꯅꯤ ꯌꯨꯝ ꯆꯠꯂ ꯄꯩꯁꯥ ꯌꯥꯝ ꯌꯥꯝ ꯄꯨꯔꯄꯅꯤ ꯍꯥꯏ
ꯐꯏꯁ ꯋꯥꯊꯤꯗ‌ꯣ
ꯀꯔꯤ ꯋꯥꯊꯤꯅꯣ ꯌꯨꯝ ꯆꯠꯂꯗꯤ ꯄꯩꯁꯥ ꯈꯔ ꯈꯔ ꯌꯥꯝꯅ ꯄꯨꯔꯛꯅꯦ ꯈꯪꯉꯦ
ꯂꯨꯄꯥ ꯇꯔꯥ ꯐꯥꯎ ꯂꯩꯇꯦ ꯍꯧꯖꯤꯛꯀꯥꯟ ꯑꯩ ꯕꯥꯂꯦꯟꯁ ꯖꯦꯔꯣꯗ ꯑꯗꯨꯝ ꯂꯩꯔꯅꯦ
ꯍꯜꯂꯛꯄꯗꯗꯤ ꯍꯜꯂꯛꯄꯗꯗꯤ ꯄꯩꯁꯥ ꯄꯨꯔꯀꯅꯤꯅꯣ ꯍꯟꯗꯛ ꯅꯪ ꯅꯪ ꯔꯤꯆꯥꯔꯖ ꯗꯔꯀꯥꯔ ꯇꯥꯗꯦ
ꯅꯍꯥꯟꯁꯨ ꯌꯨꯅꯤꯌꯟꯒꯤꯀꯣ ꯇꯥꯕ꯭ꯔꯥ ꯇꯥꯕ꯭ꯔꯥ ꯅꯍꯥꯟꯁꯨ ꯌꯨꯅꯤꯌꯟꯒꯤ ꯄꯩꯁꯥ ꯂꯧꯔ ꯑꯩꯔꯤꯆꯥꯖ ꯀꯥꯞꯅꯦ
ꯑꯩꯁꯨ ꯁꯦꯂꯦꯟ ꯍꯥꯞꯀꯦ ꯉꯥꯏꯥꯛ ꯀꯣ ꯀꯔꯤꯔꯥ
ꯍꯥꯥ
ꯍ ꯌꯨꯝ ꯆꯠꯂ ꯌꯨꯝ ꯆꯠꯂ
ꯑꯝꯇ ꯍꯥꯏꯌꫭ ꯀꯔꯤ ꯍꯥꯏꯕ꯭ꯔꯥ ꯅꯪꯒꯤꯂꫭꯟꯗꫭ ꯐꯖꯅ ꯇꯥꯗ‌ꯦ
ꯍꯥꯥ
ꯁꯩꯂꯦꯟ ꯍꯥꯞꯄꯦ ꯍꯥꯏꯩꯕ꯭ꯔꯥ
ꯎꯝ
ꯉꯥꯔꯡ ꯄꯨꯡ ꯉꯔꯝ ꯄꯨꯡꯌꯥ ꯑꯐꯥꯎ ꯃꯈꯣꯏ ꯂꯩꯕ꯭ꯔꯥ
ꯄꯨꯡꯕꯥꯔꯣ ꯏꯂꯦꯚꯦꯟ ꯍꯦꯜꯂ ꯃꯅꯤ ꯑꯃꯨꯛꯣꯏꯨꯛ ꯍꯂꯥꯎꯀꯗꯣ
ꯔꯤꯅ ꯂꯥꯛꯄ꯭ꯔꯥ ꯅꯠꯇ꯭ꯔꯒ ꯈꯣꯡꯅ ꯂꯥꯛꯄ꯭ꯔꯥ ꯌꯥꯝ ꯄ ꯅꯠꯇ꯭ꯔꯣ
ꯌꯥꯝ ꯂꯥꯞꯇꯦꯗ ꯁꯤꯗꯤ ꯀꯩꯔ ꯃꯤ ꯁꯤꯛꯁ ꯆꯠꯄꯒꯤ ꯀꯥꯞꯄ ꯅꯠꯇꯔꯒꯦ
ꯖꯦꯟ ꯖꯦꯠꯒꯨꯝꯕ ꯇꯥꯏꯞꯇ ꯇꯧꯋꯦ ꯍꯥꯏꯌꯦꯀꯣ
ꯍꯣꯏ ꯇꯧꯕꯅꯦ
ꯑꯗꯨ ꯌꯨꯠ ꯈꯛꯇ꯭ꯔꯥ ꯃꯤꯇꯩꯇꯥꯏꯁꯤꯡꯁꯨ ꯌꯥꯎꯕ꯭ꯔꯥ
ꯀꯩꯁꯨ ꯌꯥꯎꯋꯦ ꯍꯅꯨꯕꯤꯁ ꯁꯣꯅꯄꯥ ꯁꯣ ꯂꯣꯏ ꯌꯥꯕꯅ
ꯑꯩꯅ ꯈꯟꯕꯗꯤ ꯃꯤꯇ ꯏꯁꯤꯡ ꯑꯍꯦꯟ ꯂꯥꯛꯑ ꯍꯥꯏꯔꯤꯕ ꯅꯠꯇ꯭ꯔꯣ
ꯃ ꯆꯥꯁꯦ ꯦꯂ ꯍꯥꯏꯕꯗ ꯃꯣꯏꯁ ꯑꯌꯥꯝꯕ ꯁꯤꯗ ꯂꯩꯅ
ꯀꯃ ꯐꯗ ꯂꯥꯛꯍꯦ ꯍꯣꯏ ꯍꯣꯏ ꯃꯣꯏꯁꯨ ꯑꯗꯨꯝ ꯇꯧ ꯏꯨꯡ ꯑꯥꯎ
ꯑꯗ ꯍ ꯌꯥ ꯎ ꯌꯨꯝ ꯉꯥꯎꯕ ꯉꯥꯛꯇꯅꯦ ꯅꯨꯡꯗꯥꯡꯗꯗꯤ ꯅꯨꯄꯥꯁꯤꯡꯗꯣ
ꯏ ꯃꯥꯕꯨ ꯁꯨ ꯑꯗꯨꯝ ꯌꯥꯎꯕ꯭ꯔꯥ ꯑꯗꯨꯗ
ꯍꯋꯦ
ꯗꯪꯤꯗꯣꯡ ꯉꯕꯤꯗꯦ ꯀꯤꯕꯁꯨ ꯂꯩꯔꯣꯏꯅ ꯑꯗꯨꯗꯤ ꯃꯣꯏ
ꯑꯗꯨꯅꯦ ꯂꯧꯔꯤ ꯄꯥꯏꯔꯁꯦ ꯅꯣꯡꯅ ꯊꯣꯝꯕꯗꯣ
ꯅꯥꯔꯤ ꯄꯥꯏꯔꯒ ꯑꯗꯨꯝ ꯀꯥꯞꯄ ꯃꯥꯜꯂꯦꯅ
ꯎꯝ ꯅꯣꯔꯤ ꯅꯣꯡ ꯐꯖꯅ ꯊꯣꯝꯕꯅꯤ ꯉꯔꯥꯡꯒ
ꯎꯝ
ꯏꯟꯇꯔꯦꯁꯇꯤꯡ ꯌꯥꯝ ꯑꯣꯏꯕꯅꯤꯅꯁꯨ ꯂꯩꯔꯗꯤꯦ ꯑꯁ ꯑꯩꯈꯣꯏ ꯌꯦꯡꯃꯤꯟꯅꯕ ꯆꯠꯄ ꯌꯥꯔꯅꯤ
ꯑꯩꯗꯤ ꯀꯔꯤ ꯍꯥꯏꯁꯤꯔꯥ ꯑꯩꯗꯤ ꯍꯔꯤꯗꯤ ꯏꯕꯣꯠ ꯆꯠꯀꯅꯤ ꯑꯩꯁꯨ ꯖꯦꯔ ꯑꯦꯁ ꯌꯨꯒꯤꯗꯤꯀꯣ ꯑꯩꯉꯣꯟꯗ ꯃꯤ ꯌꯥꯝꯌꯥꯝꯕꯗꯧ ꯀꯥꯎ ꯅꯠꯇꯦ ꯆꯠꯁꯤꯔꯅꯀꯣ
ꯆꯀꯗꯝꯅꯦ ꯃꯆ ꯀꯣꯁꯨ ꯐꯖꯥꯅ ꯆꯔꯦꯅ ꯑꯗꯨꯗ ꯅꯪ ꯍꯣꯔꯦꯟ ꯐ꯭ꯔꯤ ꯑꯣꯏꯔꯒ ꯃꯨ ꯅꯪ ꯍꯣꯇꯦꯜ ꯐ꯭ꯔꯤ ꯑꯣꯏꯔꯗꯤ ꯑꯃꯨꯛ ꯑꯩꯉꯣꯟꯗ ꯑꯃꯨꯛ ꯀꯣꯜ ꯇꯧꯔꯛꯎꯀꯣ ꯎꯝ ꯊꯝꯃꯒꯦ ꯍꯧꯖꯤꯛꯀꯤꯗꯤ ꯑ ꯄꯔꯥ
ꯇꯥꯕ꯭ꯔꯥ
ꯑꯥꯎ ꯑꯥꯎ ꯇꯥꯏꯌꯦ ꯑꯥ ꯑꯥ
ꯅꯪꯉ ꯊꯥꯡꯒꯔ